ꯂꯣ ꯍꯜꯂꯣ ꯇꯥꯗ꯭ꯔꯣ ꯍꯜꯂꯣ ꯍꯜꯂꯣ ꯍꯜꯂꯣ ꯍꯜꯂꯣ ꯍꯜꯂꯣ ꯀꯩꯗꯧꯔꯤꯅꯣ ꯍꯜꯂꯣ ꯇꯕ꯭ꯔꯣ ꯇꯥꯕ꯭ꯔꯣ
ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯆꯥꯛ ꯆꯥꯔꯕꯣ ꯍꯜꯂꯣ ꯍꯜꯂꯣ ꯍꯜꯂꯣ ꯅꯪꯉꯥꯡꯉꯛꯑꯣ
ꯇꯥꯔꯦ ꯇꯥꯔꯦ ꯇꯥꯔꯦ
ꯑꯣ ꯀꯩꯗꯧꯔꯤꯒꯦ
ꯆꯥꯛ ꯇꯣꯛꯑꯒ ꯂꯩꯔꯤꯌꯦ
ꯆꯥꯔꯒꯦ
ꯃꯌꯥꯟ ꯃꯌꯥꯟ
ꯀꯅꯥ ꯊꯣꯡꯕꯥ
ꯑꯩꯅꯥ
ꯄꯨꯡ ꯀꯌꯥꯗ ꯍꯧꯒꯠꯀꯦ ꯅꯪꯕꯣ
ꯎꯝ ꯄꯨꯡ ꯈꯪꯗꯦ ꯑꯩꯅ ꯅꯪꯉꯣꯟꯗ ꯍꯧꯒꯠꯄꯒꯅꯦ ꯐꯣꯟ ꯇꯧꯔꯛꯏꯗꯣ ꯑꯩ ꯅꯉꯣꯟ ꯐꯣꯟ ꯇꯧꯔꯛꯄꯗ ꯑꯗꯨꯗ ꯑꯗꯨꯝ ꯍꯧꯒꯠꯂꯦ
ꯑꯣ
ꯀꯩꯖꯥꯡ ꯆꯥꯔꯒꯦ
ꯍꯋꯥꯏ ꯃꯨꯕꯤ ꯊꯣꯡꯉꯦ ꯑꯗꯣ ꯀꯥꯡꯍꯧ ꯑꯃ ꯉꯧꯔꯦ ꯅꯣꯏ ꯃꯥꯍꯣꯏ ꯂꯕꯨꯛ ꯆꯠꯄ꯭ꯔꯣ ꯍꯥꯎꯋꯦ
ꯇꯦꯍꯦ ꯍꯌꯦꯡ ꯀꯥꯡ ꯅꯨꯃꯤꯠꯇꯩ ꯍꯥꯏꯕ꯭ꯔꯥ ꯑꯗꯨꯗꯩꯗꯤ ꯑꯗꯨꯝ ꯄꯔꯦꯡ ꯁꯥꯅ ꯂꯩꯕ ꯌꯥꯍꯥꯏ꯫
ꯍꯝ꯫
ꯆꯠꯇꯦꯕ꯫
ꯑ ꯄꯦꯡꯤꯡꯁꯥꯅ ꯑꯩꯒꯗꯤ ꯀꯅꯤ
ꯀꯥꯡ ꯅꯨꯃꯤꯠꯇꯣ꯫
ꯎꯝ
ꯑꯗꯨꯋꯥꯏꯗꯗꯤ ꯑꯗꯨꯝ ꯆꯠꯄ ꯍꯧꯔꯅꯤ ꯍꯥꯏꯌꯦꯕ
ꯅ ꯑ
ꯅꯣꯡ ꯇꯥꯗ꯭ꯔꯣ ꯑꯣꯖꯥ
ꯉꯁꯥꯏ ꯑꯌꯨꯛꯇꯤ ꯇꯥꯢ ꯍꯧꯖꯤꯛ ꯇꯥꯢ ꯅꯣ ꯅꯣꯢ ꯇꯥꯕ꯭ꯔꯣ꯫
ꯍꯧꯖꯤꯛꯇꯤ ꯇꯥꯗꯦ ꯉꯥꯏꯍꯥꯛꯇꯪꯒꯤ ꯃꯃꯥꯡꯗꯕꯨꯗꯤ ꯇꯥꯔꯝꯃꯦ ꯍꯥꯡꯒꯔꯦ
ꯍꯧꯖꯤꯛ ꯃꯨꯛ ꯇꯥꯔꯛꯑꯦ꯫
ꯑꯩꯈꯣꯏ ꯁꯣꯝꯗ ꯇꯥꯔꯝꯃꯒ ꯅꯣꯏꯔꯣꯝꯗꯗꯛ ꯆꯠꯈꯔꯦ꯫
ꯑꯧ ꯆꯠꯈꯔꯦ ꯌꯧꯔꯛꯑꯦ ꯌꯧꯔꯛꯑꯦ ꯌꯧꯖꯔꯛꯂꯤ ꯑꯩ ꯉꯍꯥꯛ ꯐꯤꯂꯝ ꯑꯝꯇ ꯌꯦꯡꯒꯦ ꯗꯥꯎ ꯇ
ꯖꯦꯛ ꯔꯤꯆꯔꯠ
ꯏꯪꯂꯤꯁ ꯀꯔ
ꯎꯝ꯫ ꯇꯣꯝ ꯀ꯭ꯔꯨꯁꯅ ꯀꯨꯝꯕ
ꯎꯝ꯫
ꯒ꯭ꯌꯥꯟ ꯇꯥꯔꯕꯣ꯫
ꯇꯥꯔꯦ ꯅꯪ ꯉꯔꯥꯡ ꯀꯌꯥꯝ ꯀꯨꯏꯅ ꯂꯩꯔꯛꯇꯕꯒꯦ꯫
ꯑꯗꯨꯗ ꯐꯣꯟ ꯁꯥꯟꯅꯕ ꯆꯥꯔ ꯐꯣꯟ ꯁꯥꯟꯅ ꯆꯥꯔꯖ ꯉꯥꯛꯇꯪ ꯇꯧꯔꯦ꯫ ꯇꯨꯝꯅꯤꯡꯃꯟꯗꯅ ꯇꯨꯝ ꯂꯩꯔꯝꯃꯦ ꯑꯔꯦ ꯄ ꯀꯌꯥ ꯊꯣꯛꯂ ꯇꯔꯨꯛ ꯂ ꯇꯔꯦꯂ ꯃꯨꯛ ꯇꯨꯝꯖꯜꯂꯦ ꯄꯨꯡ ꯅꯤꯄꯥꯜ ꯃꯈꯥꯢ ꯑꯗꯥꯢꯗ ꯃꯤꯀꯞ ꯊꯣꯛꯂꯛꯑꯦ꯫
ꯀꯋꯥꯏ ꯈꯜꯂꯤꯅꯣ ꯅꯪ꯫
ꯃꯥꯡꯒꯣꯟꯗ ꯅꯪꯅ ꯀꯥꯢ ꯂꯩꯕ꯫
ꯑꯩꯗꯤ ꯀꯥꯏꯅꯕꯂꯩꯇꯦ꯫
ꯍꯣꯏꯅꯦ
ꯐꯃꯨꯡꯗ ꯂꯩ ꯐꯃꯨꯡꯗ
ꯐꯃꯨꯡꯗ꯫
ꯋꯦꯟꯗꯦ ꯄꯣꯠ ꯂꯩꯔꯨꯁꯦꯔꯥꯅ ꯇꯧꯕꯅꯦ꯫
ꯀꯅꯥꯒ
ꯒ
ꯅꯤꯅꯦꯒ꯫
ꯎꯝ
ꯎꯝ ꯎꯝ
ꯅꫭꯏ ꯑꯗꯨꯗꯒꯤ
ꯑꯥ
ꯅꯪ ꯐꯣꯟ ꯅꯥꯝꯕꯔ ꯌꯦꯡꯉꯤꯔꯣ
ꯇꯥꯕ꯭ꯔꫭ ꯎꯝ ꯅꯪ ꯁꯤꯗ ꯌꯥꯝ ꯀꯩꯩꯅꯇꯧꯅ ꯇꯥꯕꯖꯥꯠꯅꯤꯅꯦ ꯑꯗꯨꯅꯅꯤ ꯃꯤ ꯂꯥꯏꯅ ꯎꯝ ꯃꯩꯅ ꯂꯥꯡꯒꯅꯨ ꯂꯥꯡꯒꯅꯨ ꯍꯥꯏꯁꯦ ꯑꯗꯨꯒꯤ ꯃꯔꯝ ꯑꯣꯏ ꯂꯩꯔꯝꯃꯦ
ꯑꯩꯒꯤ ꯇꯥꯕ꯭ꯔꫭ
ꯅꯪꯒꯤ ꯇꯥꯗꯦ꯫
ꯅꯪ ꯑꯃ ꯃꯩꯏ ꯐꯣꯟꯗꯨꯗ ꯑꯗꯨꯝ ꯏꯆꯝ ꯆꯝꯅ ꯏꯕꯥꯅꯤ ꯍꯥꯟꯅ ꯑꯗꯨꯝ ꯁꯥꯟꯅ ꯑꯃꯨꯛ ꯇꯥꯔꯦ ꯍꯥꯏꯕ
ꯑꯩꯁꯤ ꯐꯣꯟ
ꯅꯪ ꯐꯣꯟ ꯁꯥꯟꯅꯕꯗꯤ ꯇꯥꯗꯦꯕ
ꯇꯥꯔꯣꯏ ꯑꯗꯨꯕꯨꯗꯤ ꯀꯃꯥꯏꯅ ꯇꯥꯔꯨꯅꯤ ꯑꯩꯅ ꯍꯣꯁꯄꯣꯠ ꯍꯣꯁꯄꯣꯠ ꯁꯃꯛꯄꯩꯏꯅꯦ ꯁꯤ ꯇꯥꯔꯛꯏꯁꯦ ꯋꯥꯔꯤ ꯁꯥꯟꯅꯕ
ꯑꯣ ꯂꯧꯊꯣꯛꯑꯣ ꯇꯥꯕ꯭ꯔ ꯌꯦꯡꯑꯨ ꯀꯩꯅꯣ
ꯎꯝ
ꯂꯧꯊꯣꯛꯑꫭ ꯇꯥꯕ꯭ꯔꯥ ꯌꯦꯡꯑꫭ
ꯏꯕꯅꯤ ꯋꯔꯤ ꯁꯥꯟꯅꯕ ꯑꯍꯥꯟꯕ ꯇꯥꯔꯝꯗꯦꯗꯅ
ꯎꯝ
ꯑꯗꯨ ꯍꯣꯁꯄꫭꯠ ꯁꯝꯖꯤꯟꯕꯅꯦꯕ
ꯑꯩꯅ ꯑꯩꯅ ꯂꯧꯊꯣꯛꯑ ꯑꯃꯨꯛ ꯇꯕ꯭ꯔ ꯌꯦꯡꯉꯣ ꯍꯥꯏꯕ
ꯀꯩꯅꫭ ꯅꯪꯅ ꯉꯥꯡꯉꯤꯗꯨꯕꯣ ꯃꯤꯅ ꯉꯥꯡ ꯉꯤꯏꯁꯤ ꯒꯤꯌꯥꯟ ꯇꯥꯗꯦ ꯇꯥꯔꯣꯏ ꯌꯥꯗꯕꯩꯅꯦ ꯑꯩꯅ ꯂꯥꯎꯊꯣꯛꯈ꯭ꯔꯦ ꯑꯩꯈꯣꯏ ꯕꯥꯒꯤ ꯐꯣꯟꯁꯦ ꯀꯩꯅꯣ ꯑꯩꯉꯣꯟꯗꯩ ꯍꯣꯁꯄꯣꯠ ꯊꯥꯔꯒ ꯋꯥꯏ ꯐꯥꯢ ꯁꯝꯕꯅꯦꯕ ꯍꯥꯏꯕ ꯑꯗꯨꯅꯦ ꯍꯥꯏꯕ ꯋꯥꯉꯥꯡꯕ ꯇꯥꯟꯅꯔꯛꯏꯁꯦ꯫
ꯃꯁꯥꯒꯤ ꯅꯦꯠ ꯌꯥꯎꯗ꯭ꯔꯣ
ꯍꯨꯝ
ꯃꯁꯥꯒꯤ ꯅꯦꯠ ꯌꯥꯎꯕ ꯅꯠꯇꯔꯣ
ꯌꯥꯋꯦ ꯑꯗꯨ ꯐꯣꯟꯗꫭ ꯋꯥꯔꯤ ꯁꯥꯟꯅꯕꯗꯣ ꯇꯥꯅꯗꯕꯒꯤ
ꯅꯠꯇꯤꯌꯦ ꯀꯩꯅꯣꯕ ꯅꯪꯅ ꯉꯁꯥꯏ ꯊꯤꯂꯨꯔꯤꯁꯦ
ꯃꯣꯏꯗꯤ ꯐꯅꯦꯛ ꯁꯨꯠ ꯑꯃ ꯊꯜꯂꯨꯕꯅꯤꯗꯥ ꯄꯨꯒꯦꯅꯦꯅ
ꯉꯥꯏꯔꫭ
ꯎꯝ ꯉꯥꯥꯏꯅꯦ
ꯅꫭꯏ ꯃꯥ ꯍꯣꯏꯅ ꯑꯃꯨꯛ ꯃꯆꯨ ꯁꯪꯉꯔꯛꯑꯕ ꯍꯧꯖꯤꯛꯁꯦ
ꯅꯍꯥꯟ ꯑꯃ ꯂꯧꯔꯒ ꯑꯃꯨꯛ ꯃꯆꯨ ꯑꯃ ꯁꯤꯜꯂꯦ ꯑꯗꯨꯗꯒꯤ ꯑꯣꯏꯕ ꯃꯥꯟ ꯑꯩꯈꯣꯏ ꯃꯥ ꯃꫭꯏꯅ ꯆꯅꯥꯡꯒ ꯊꯥꯔꯒ ꯏꯁꯇꯤ ꯇꯥꯛꯄꯤꯕ
ꯁꯪꯕꯗꯤ
ꯁꯪꯕꯁꯨ ꯌꯥꯎꯋꯦ
ꯅꯣꯏ ꯃꯥ ꯍꯣꯏ ꯑꯗꯨꯃꯥꯏꯅ ꯇꯧꯕꯗꯁꯨ ꯐꯣꯟꯗꯉꯥꯡ ꯊꯥꯒꯠꯂꯨꯅꯦ
ꯍꯥꯏꯗꯤ ꯑꯗꯨꯃꯥꯏꯅ ꯍꯧꯖꯤꯛꯀꯥꯟꯗꯤ ꯍꯧꯖꯤꯛꯀꯥꯟꯗꯤ ꯑꯗꯨꯗ ꯊꯥꯒꯠꯅꯕꯩ ꯃꯤꯅꯁꯨ ꯍꯦꯟꯅ ꯈꯪꯕ ꯍꯦꯜꯂꯤꯗꯅ
ꯎꯝ ꯍꯦꯜꯂꯤ ꯑꯗꯨꯕꯨꯗꯤ
ꯍꯥꯟꯅꯗꯤ ꯋꯥꯨꯥꯎ ꯈꯥꯎꯅꯔꯝ ꯐꯪꯗꯦ ꯗꯨꯀꯥꯟ ꯗꯨꯀꯥꯟꯗꯣ ꯈꯛꯇꯪ ꯆꯠꯂꯒ ꯂꯩꯔꯨꯕ ꯅꯠꯇꯅ ꯍꯧꯖꯤꯛꯀꯥꯟꯗꯤ ꯍꯧꯛꯀꯥꯟꯗꯨꯁꯨ ꯐꯣꯟꯗꯣ ꯂꯣꯏꯅ ꯎꯔꯕꯅꯤꯅ ꯍꯦꯟꯅꯁꯨ ꯂꯥꯛ ꯏꯟꯗꯅꯀꯣ
ꯎꯝ
ꯄꯣꯠꯃꯛꯇ ꯌꯣꯟꯕꯖꯁꯨ ꯍꯧꯖꯤꯤ ꯐꯣꯟꯗ ꯂꯣꯏꯅ ꯊꯥꯒꯠꯂꯅꯤꯅ
ꯎꯝ ꯅꯨꯡꯉꯥꯏ ꯂꯣꯏ ꯇꯧꯅꯔꯦ ꯃꯥꯔꯀꯦꯇꯤꯡꯁꯦ ꯁꯣꯁꯦꯜ ꯃꯦꯗꯤꯌꯥꯁꯦ ꯅꯠꯇ꯭ꯔꯒ
ꯑꯧ ꯅꯠꯇ꯭ꯔꯗꯤ ꯅꯣꯏ ꯑꯗꯨ꯭ꯋꯥꯏꯒꯤ ꯎꯝ ꯗꯨꯀꯥꯟꯃꯛꯇꯁꯦ ꯍꯥꯏꯔꯁꯦꯕ ꯑꯗꯨꯋꯥꯏ ꯃꯅꯥꯛꯇ ꯂꯩꯕ ꯗꯨꯀꯥꯟꯗꯣ ꯑꯗꯨꯋꯥꯏ ꯃꯅꯥꯛꯀꯤ ꯃꯤ ꯈꯛꯇꯅ ꯈꯪꯗꯣꯏ ꯅꯠꯇ꯭ꯔꯥ ꯍꯥꯟꯗꯤꯦ
ꯎꯝ ꯃꯥꯅꯦ
ꯍꯧꯖꯤꯛꯀꯥꯟꯗꯤ ꯈꯪꯅꯔꯤ ꯃꯌꯥꯝꯗꯤ ꯑꯣ ꯐꯤꯔꯣꯟꯒꯤꯃꯛꯇ ꯑꯣꯏꯔꯁꯨ
ꯍꯣꯏ ꯑꯗꯨꯃꯥꯏ ꯇꯧꯔꯦ ꯑꯗꯨꯅꯁꯨ ꯀꯥꯟꯅꯩꯗꯅ ꯍꯧꯖꯤꯛꯀꯥꯟꯁꯤ ꯑꯉꯥꯡꯗꯤ ꯑꯉꯥꯡꯗꯤ ꯑꯍꯟꯗꯒꯤ ꯐꯦꯁꯕꯨꯛ ꯄꯥꯏꯗꯕ ꯂꯩꯇ꯭ꯔꯦ
ꯄꯦ
ꯑꯗꯨꯅ ꯈꯤꯇꯪ ꯚꯤꯗꯤꯑꯣ ꯑꯃ ꯈꯤꯇꯪ ꯌꯦꯡꯕꯗꯝ ꯑꯗꯨꯃꯥꯏꯅ ꯇꯧꯛꯇꯅꯤ
ꯇꯣꯏꯅ ꯑꯗꯨꯝ ꯊꯥꯒꯠꯂꯦ ꯑꯗꯩꯗꯤ ꯑꯍꯥꯟꯕ ꯑꯃꯛꯅꯤ ꯊꯥꯒꯠꯂꯀꯥꯟꯗꯗꯤ ꯎꯝ ꯚꯨ ꯌꯥꯝꯃꯝꯗꯕ ꯌꯥꯏꯀꯣ ꯑꯗꯨꯑꯣꯏꯁꯨ ꯊꯥꯒꯠꯂꯛꯑꯗꯤ ꯌꯥꯝꯃꯛꯄ ꯗꯤ ꯌꯥꯎꯗꯤ ꯌꯥꯎꯅꯤꯗꯅ
ꯎꯝ
ꯑꯗꯨꯃꯥꯏꯅ ꯊꯥꯗꯧꯅꯤ ꯃꯃꯤꯡ ꯑꯃꯝ ꯊꯣꯟꯖꯤꯜꯂꯒ
ꯎ ꯃꯃꯤꯡ ꯑꯃ ꯊꯣꯡꯒꯠꯂ ꯂꯣꯏꯔꯦ ꯅꯠꯇ꯭ꯔꯥ
ꯎꯝ
ꯑꯗꯨꯝ ꯊꯥꯒꯠꯅꯩꯌꯦ ꯑꯗꯨꯝ ꯊꯦꯡꯅꯩꯌꯦꯕ ꯐꯤ ꯃꯁꯨ ꯁꯪꯕ ꯈꯣꯠꯄ ꯑꯃ ꯑꯃ
ꯑꯗꯨꯅꯦꯕꯤ ꯃꯌꯥꯝ ꯊꯥꯒꯠꯄꯅꯦ
ꯎꯝ
ꯐ ꯐꯤ ꯌꯣꯜꯂꯤꯗꯨꯁꯨ ꯑꯗꯨꯃꯥꯏꯅ ꯍꯥꯡꯕ꯭ꯔꯣ ꯏꯟꯁꯇꯥ ꯄꯦꯖꯀ
ꯀꯩꯁꯨ ꯍꯥꯡꯉꯦ ꯍꯪ
ꯀꯩ ꯍꯥꯏꯔꯒ ꯍꯪꯉꯤꯅꯣ
ꯐꯪꯗꯦ ꯄꯩꯁꯥꯔ ꯍꯥꯡꯉꯅꯗ
ꯑꯩ ꯀꯅꯥ ꯀꯅꯥ ꯇꯧꯃꯤꯟꯅꯩꯗꯣ ꯇꯣꯟꯖꯔꯛꯑꯕ
ꯎ ꯃꯣ ꯃꯅꯣ ꯃꯆꯥꯅꯨꯄꯤꯤꯅ ꯇꯧꯔꯒ